ꯍꯜꯂꯣ ꯑꯥ ꯇꯥꯔꯦ ꯇꯥꯔꯦ
ꯅꯪ ꯀꯣꯏꯕꯗꯤ ꯆꯠꯄꯗꯤ ꯆꯥꯛꯀꯕ ꯂꯣꯛꯇꯥꯛꯗ
ꯑꯥ ꯑꯗꯨꯝ ꯅꯨꯡꯊꯤꯟꯒꯤ ꯃꯇꯝꯗ ꯆꯠꯂꯒ ꯑꯗꯨꯝ ꯍꯜꯂꯛꯄꯗꯣ ꯑꯗꯨꯗꯤ꯫ ꯆꯠꯈ꯭ꯔꯦꯕꯀꯣ ꯑꯗꯨꯒ ꯂꯤꯛ ꯂꯤꯛ꯫ ꯂꯤꯛꯄ ꯈꯣꯠꯄ ꯑꯗꯩ ꯆꯥꯛ ꯆꯥꯅꯕ ꯇꯧꯕꯗꯨꯗꯤ ꯆꯠꯇ꯭ꯔꯤꯕ꯫
ꯍꯥꯏꯗꯤ ꯅꯈꯣꯏ ꯅꯪꯅ ꯍꯧꯖꯤꯛ ꯂꯩ ꯃꯐꯝꯗꯒꯤ ꯆꯠꯄꯗꯤ ꯃꯤꯅꯤꯠ ꯂꯣ ꯄꯨꯡ ꯀꯌꯥꯃꯨꯛ ꯆꯠ ꯄ꯭ꯔꯥꯃꯤꯅꯤꯠꯀꯨꯝꯕ꯫
ꯀꯩꯁꯨ ꯂꯥꯞꯅꯗ꯭ꯔꯦ ꯑꯩꯅ ꯂꯩꯔꯤꯁꯦ ꯕꯤꯁꯅꯨꯄꯨꯔ ꯗꯤꯁꯇ꯭ꯔꯤꯛꯅꯦꯕꯀꯣ꫰꫰ ꯑꯗꯨꯅ ꯀꯩꯁꯨ ꯌꯥꯝ ꯂꯥꯞꯄꯕꯨꯗꯤ ꯑꯣꯏꯗ꯭ꯔꯦ ꯑꯗꯣ ꯈꯔꯕꯨꯗꯤ ꯑꯗꯨꯝ ꯆꯠꯂꯦ꯫
ꯆꯠ ꯑꯩ ꯍꯣꯝ ꯏꯁꯇꯦꯗ ꯂꯩꯅꯤꯡꯕꯗꯨꯅꯦꯕ
ꯍꯣꯏ ꯍꯣꯏ ꯏꯃꯥꯟꯅꯕꯤꯈꯩ ꯑꯗꯨꯝ ꯏꯃꯥꯟꯅꯕꯈꯩ ꯄꯨꯜꯂꯒꯀꯣ ꯆꯥꯛ ꯑꯃ ꯁꯤꯜꯂꯒ ꯂꯩꯕꯗꯣ ꯅꯨꯡꯉꯥꯏꯅꯤ ꯍꯥꯏꯕ ꯑꯩꯈꯣꯏꯁꯨꯇꯞ ꯆꯠꯅꯤꯡꯕꯅꯦꯕ ꯑꯗꯨꯝ ꯄ꯭ꯂꯥꯟꯕꯨꯗꯤ
ꯑꯗꯨ ꯃꯣꯏ ꯃꯣꯏꯒꯤꯗꯣ ꯀꯔꯤꯔ ꯃ ꯐꯦꯁꯤꯂꯤꯇꯤꯁꯤ ꯌꯥꯝ ꯐꯕ ꯃꯥꯜꯂꯅꯤ
ꯀꯩ ꯍꯥꯏꯕ
ꯃꯣꯏꯅ ꯁꯄ꯭ꯂꯥꯏ ꯇꯧꯕ ꯐꯦꯁꯤꯂꯤꯇꯤꯁꯤꯡꯗꯣ
ꯑꯥ
ꯅꯨꯡꯉꯥꯏꯕ ꯃꯥꯜꯂꯤꯕꯒꯤ ꯃꯣꯏꯒꯤ ꯃꯣꯏꯒꯤ ꯕꯖꯦꯠꯁꯨ ꯐ꯭ꯔꯦꯟꯂꯤ ꯑꯣꯏꯔꯤꯕ
ꯍꯣꯏ ꯕꯁꯁꯦ ꯐ꯭ꯔꯦꯟꯂꯤ ꯑꯣꯏꯌꯦꯅꯁꯨ ꯇꯥꯏꯌꯦꯕꯀꯣ ꯑꯗꯣ ꯑꯩꯈꯣꯏꯁꯨ ꯆꯠꯅꯤꯡꯕꯒꯤ ꯄ꯭ꯂꯥꯟꯗꯤ ꯇꯧꯕꯅꯦ ꯑꯗꯣ ꯑꯗꯨꯝ ꯍꯥꯏꯗꯤ ꯄꯨꯔꯥ ꯁꯤꯌꯣꯔꯗꯤ ꯑꯣꯏꯗꯦꯕꯀꯣ ꯑꯗꯣ ꯆꯠꯅꯤꯡꯕꯒꯤ ꯆꯠꯁꯤꯔꯥꯗꯤ ꯍꯥꯏꯅꯔꯒ ꯁꯪꯗꯕ ꯑꯗꯨꯝ ꯑꯃꯁꯨ ꯁꯪꯗꯕ ꯑꯃꯁꯨ ꯁꯪꯗꯕ ꯇꯧꯕꯒꯤ ꯆꯠꯄ ꯈ ꯐꯪꯗ꯭ꯔꯤ ꯆꯠꯄꯗꯤ ꯆꯠꯅꯤꯡꯕꯅꯦ ꯁ
ꯍꯣꯏ ꯍꯣꯏ
ꯑꯗꯨꯝ ꯆꯠꯂꯨꯕ ꯌꯥꯏꯗꯅ ꯌꯥꯝ ꯂꯥꯞꯈꯤꯕꯁꯨ ꯅꯠꯇꯕꯅꯤꯅ
ꯍꯣꯏ ꯍꯣꯏ ꯑꯩꯈꯣꯏ ꯃꯅꯤꯄꯨꯔꯗ ꯂꯩꯔꯒ ꯆꯠꯇꯕꯁꯦ ꯅꯨꯡꯉꯥꯏꯇꯦꯅꯦ
ꯍ ꯍꯣꯏ ꯍꯣꯏ
ꯑꯣ ꯃꯄꯥꯟ ꯅꯨꯔꯤꯛ ꯐꯥꯎ ꯂꯥꯛꯑꯒ ꯌꯦꯡꯕꯗꯣ
ꯍꯣꯏ ꯍꯣꯏ ꯃꯄꯥꯟꯗꯩ ꯐꯥꯎ ꯂꯥꯛꯑꯒ ꯌꯦꯡꯕꯅꯤꯗꯅꯕ
ꯎꯝ ꯀꯁꯨ ꯆꯠꯅꯤꯡꯕꯅꯤ ꯆꯠꯄꯗꯤ ꯆꯠꯈ꯭ꯔꯦ ꯑꯗꯨ ꯑꯃꯝꯨ ꯍꯜꯂꯛꯈ꯭ꯔꯦꯕ ꯑꯩꯈꯣꯏꯗꯤꯠ
ꯍꯣꯏ ꯍꯣꯏ ꯍꯣꯏ ꯂꯦꯛꯄꯗ ꯂꯦꯛꯇ꯭ꯔꯤꯕꯗ ꯑꯗꯨꯝ ꯅꯨꯡꯉꯥꯏꯌꯦ ꯍꯥꯏꯌꯦ ꯑꯗꯨꯝ ꯏꯃꯥꯟꯅꯕꯤ ꯍ ꯆꯠꯂꯨꯕ ꯌꯥꯎꯋꯦꯕꯀꯣ
ꯎꯝ ꯅꯍꯥꯟ ꯑꯩꯈꯣꯏ ꯇ꯭ꯔꯥꯏꯕꯦꯜꯒꯤ ꯏꯁꯇꯨꯗꯦꯟꯁꯤꯡꯀꯣ
ꯑꯥ ꯑꯥ
ꯑꯗꯨꯝ ꯆꯠꯂꯕ ꯑꯩꯈꯣꯏꯁꯤꯅꯤ ꯑꯩꯈꯣꯏꯒ ꯑꯐꯗ ꯑꯗꯨꯝ ꯅꯨꯡꯉꯥꯏꯕꯅꯦ
ꯑꯥ
ꯑꯗꯨ ꯃꯣꯏꯒꯤꯁꯦ ꯀꯔꯤꯔꯥ ꯂꯣꯛꯇꯥꯛꯀꯤ ꯉꯥꯁꯨ ꯄꯤꯕ ꯃꯥꯜꯂꯦ
ꯉ ꯥ ꯀꯗꯧꯋꯦꯕ
ꯂꯣꯛꯇꯥꯛꯀꯤ ꯉꯥꯁꯨ ꯃꯣꯏ ꯀ꯭ꯔꯤꯔ ꯌꯣꯟꯕ ꯃꯥꯜꯂꯦꯕ
ꯑꯣ ꯑꯗꯨꯝ ꯑꯍꯣꯏ ꯑꯗꯨꯝ ꯑꯦꯕꯥꯏꯂꯦꯕꯜ ꯑꯣꯏꯕꯅꯦ ꯑꯗꯨꯝ ꯌꯣꯟꯕꯅꯦ ꯃꯣꯏꯗꯣ
ꯎꯝ ꯑꯗꯨ ꯂꯣꯛꯇꯥꯛꯀꯤꯗꯤ ꯌꯥꯝ ꯑꯩ ꯌꯥꯝ ꯍꯥꯎꯋꯦ ꯍꯥꯏꯌꯦꯅꯦ
ꯑꯣ ꯍꯥꯎꯋꯦ ꯍꯥꯏꯕꯅꯦ ꯑꯗꯣ ꯃꯣꯏꯒꯤ ꯑꯗꯨꯝ ꯉꯥ ꯈꯛꯇ ꯅꯠꯇꯕꯤꯗ ꯃꯣꯏꯒꯤ ꯊꯥꯡꯖꯤꯡꯒꯨꯝꯕ ꯑꯗꯥꯒꯤ ꯑꯗꯨꯗ ꯐꯪꯕ ꯚꯦꯖꯤꯇꯦꯕꯜꯒꯨꯝꯕꯗꯣ ꯁꯨꯝ ꯌꯣꯟꯕꯅꯦꯕꯀꯣ ꯑꯗꯨꯝ ꯂꯩꯕ ꯌꯥꯕꯅꯦ ꯃꯣꯏ
ꯃꯣꯏꯒꯤ ꯀꯔꯤ ꯍꯥꯏꯁꯔꯦ ꯑꯣ ꯍꯣꯝ ꯏꯁꯇꯦꯒꯤꯗꯣ
ꯑꯥ ꯑꯥ
ꯑꯩꯅ ꯈꯟꯖꯩ ꯑꯩꯈꯣꯏ ꯆꯤꯡꯒꯤꯁꯨ ꯍꯣꯝ ꯏꯁꯇꯦ ꯑꯃ ꯂꯩꯔꯤꯕ
ꯑꯥ ꯑꯥ
ꯑꯗꯨꯒ ꯗꯤꯐ꯭ꯔꯦꯟꯁꯁꯤ ꯌꯥꯝ ꯂꯩꯈ꯭ꯔꯥ ꯑꯩꯈꯣꯏꯒꯤꯗꯤ ꯂꯤꯁꯤꯡ ꯑꯍꯨꯝ ꯃꯔꯤ ꯑꯗꯨꯝ ꯌꯥꯎꯕ ꯉꯥꯛꯇꯅꯦꯕ
ꯑꯥ
ꯑꯗꯨ ꯍꯣꯝ ꯏꯁꯇꯦ ꯑꯗꯨ ꯂꯣꯛꯇꯥꯛꯀꯤꯗꯤ ꯂꯤꯁꯤꯡ ꯑꯃ ꯐꯥꯎ ꯌꯥꯎꯗꯕ ꯌꯥꯝ ꯂꯩꯌꯦ
ꯑꯧ ꯑꯧ ꯑꯃ ꯌꯧꯗꯕꯁꯨ ꯂꯩꯌꯦ ꯍꯥꯏꯅ ꯇꯥꯏꯑꯌꯦ
ꯑꯣ ꯄꯔꯅꯥꯏꯗꯀꯣ ꯑꯗꯨ ꯐꯦꯁ ꯐꯦꯁꯤꯂꯤꯇꯤꯁꯨ ꯁꯨꯅ ꯄꯤꯌꯦꯅ ꯁꯣꯂꯥꯔ ꯂꯦꯝꯁꯨ ꯂꯣꯏꯅꯃꯛ ꯄꯤꯌꯦꯕ ꯂꯣꯛꯇꯥꯛꯇꯗꯤ ꯑꯗꯨꯅꯦꯕ ꯑꯩꯅ ꯍꯥꯏꯕꯁꯦ ꯅꯣꯡꯃꯗꯤ ꯆꯠꯀꯦꯅ ꯄ꯭ꯂꯥꯟ ꯇꯧꯕꯅꯦ
ꯍꯣꯏ ꯅꯣꯡꯃꯗꯤ ꯆꯠꯄ ꯌꯥꯏꯅ ꯑꯗꯨꯝ ꯁꯤꯗ ꯂꯩꯕꯅꯤꯅꯀꯣ ꯑꯗꯨꯝ ꯍꯣꯏ ꯆꯠꯄꯗꯤ ꯌꯥꯔꯕꯅꯤ ꯌꯥꯝ ꯇꯥꯡꯈꯠꯂꯛꯇ꯭ꯔꯤꯉꯩꯗ
ꯎꯝ ꯍꯦꯛ ꯗꯄꯝ ꯅꯣꯡꯃ ꯆꯠꯂꯒ ꯍꯜꯂꯛꯄꯗꯤ ꯌꯥꯏꯕ ꯑꯗꯨ ꯂꯄ ꯍꯣꯏ ꯑꯗꯨꯒꯤꯅꯦꯕ ꯃꯇꯝ
ꯍꯣꯏ ꯍꯣꯏ ꯑꯗꯒꯤ ꯑꯃꯨꯛ ꯏꯃꯥꯟꯅꯕ ꯀꯨꯝꯕꯗ ꯀꯨꯝꯕꯒ ꯆꯠꯀꯗꯕꯅꯤꯅ ꯃꯣꯏꯒꯤꯁꯨ ꯑꯗꯨꯝ ꯁꯪꯕ ꯃꯇꯝꯒꯨꯝꯕ ꯄ꯭ꯂꯥꯟ ꯇꯧꯔꯒ ꯆꯠꯇ꯭ꯔꯗꯤ ꯌꯥꯗꯦꯗꯅ ꯂꯦꯛꯀꯗꯣꯏꯅꯦꯅ
ꯎꯝ ꯎꯝ ꯅꯦꯠꯋꯥꯛꯁꯨ ꯐꯪꯕ꯭ꯔꯥ ꯑꯗꯨꯗ
ꯑꯗꯨꯝ ꯑꯩꯅ ꯆꯠꯂꯨꯕ ꯀꯥꯟꯗꯣ ꯂꯦꯛꯄꯗꯤ ꯂꯦꯛꯂꯛꯇꯦꯕꯀꯣ ꯑꯗꯣ ꯅꯦꯠꯋꯥꯛꯇꯤ ꯑꯗꯨꯝ ꯐꯪꯕ ꯃꯥꯜꯂꯦ ꯐꯖꯅ ꯀꯩꯁꯨ ꯇꯧꯗꯧ ꯃꯥꯜꯂꯦ
ꯑꯣ ꯑꯣ
ꯍꯣꯏ ꯌꯥꯝ ꯀꯟꯅ ꯅꯨꯡꯉꯥꯏꯕ ꯑꯣꯏꯔꯝꯒꯗ꯭ꯔꯗꯤ ꯈꯪꯗꯦꯕꯀꯣ
ꯍꯣ ꯍꯣ
ꯑꯗꯨꯝ ꯐꯪꯗꯤ ꯐꯪꯕꯗꯤ ꯃꯥꯟꯂꯤ
ꯍꯥꯏꯗꯤ ꯃꯅꯥꯛ ꯃꯅꯥꯛꯇ ꯇꯋꯥꯔꯁꯨ ꯂꯩꯌꯦꯗ ꯑꯗꯨꯒꯤ ꯑꯣꯏꯔꯝꯕꯁꯨ ꯌꯥꯏ ꯍꯣꯏ ꯂꯝꯕꯤ ꯃꯇꯥꯏꯗꯗꯤ ꯌꯥꯝ ꯂꯩꯔꯦ ꯁꯤꯗꯤ ꯇꯧꯋꯔꯗꯤ ꯑꯗꯨꯒꯤ ꯂꯥꯛꯔꯝꯒꯅꯤꯗ
ꯎꯝ ꯐꯪꯉꯝꯒꯅꯤ
ꯌꯥꯝ ꯆꯥꯎꯕ ꯃꯥꯜꯂꯤꯀꯣ ꯂꯣꯛꯇꯥꯛꯁꯦ
ꯑꯗꯨꯝ ꯆꯥꯎꯕꯖꯥꯠꯅꯤꯗ
ꯑꯩꯈꯣꯏꯁꯨ ꯎꯕ ꯎꯕꯉꯝꯗꯦ ꯃꯐꯝ ꯑꯃꯗꯒꯤꯗꯤ
ꯍꯣꯏ ꯍꯣꯏ
ꯂꯣꯛꯇꯥꯛ ꯃꯅꯨꯡꯗ ꯆꯤꯡ ꯑꯃ ꯂꯩꯌꯦ ꯍꯥꯏꯀꯣ
ꯑꯥ ꯂꯩꯌꯦ ꯂꯩꯌꯦ ꯀꯔꯥꯡꯅ ꯑꯃ ꯂꯩꯕꯅꯦ
ꯎꯝ
ꯑꯗꯨꯝ ꯑꯗꯣ ꯑꯩꯈꯣꯏꯅ ꯆꯠꯄ ꯀꯥꯟꯗ ꯑꯗꯨꯗ ꯑꯗꯨꯒꯤꯗꯨꯗ ꯍꯤ ꯇꯣꯡꯉꯒ ꯆꯠꯂꯦꯕꯀꯣ ꯀꯔꯥꯡꯗ ꯑꯗꯨꯒ ꯑꯗꯨꯗꯒꯤ ꯉꯥꯒꯨꯝꯕ ꯍꯣꯏ ꯉꯥꯗꯣ ꯑꯃ ꯉꯥꯗꯣ ꯗ꯭ꯔꯥꯏꯠ ꯑꯣꯏꯕꯗꯣ ꯑꯃ ꯉꯥ ꯑꯌꯥꯏꯕꯗꯣ ꯑꯌꯥꯏꯕꯒꯨꯝꯕ ꯌꯣꯜꯂꯦꯕ ꯑꯣ ꯐ꯭ꯔꯦꯁ ꯌꯣꯜꯂꯦ ꯉꯥ ꯑꯌꯥꯏꯕꯒꯨꯝꯕ ꯌꯥꯝ ꯂꯩꯔꯛꯅꯩꯕ ꯏꯃꯥꯟꯅꯕꯤ ꯍꯣꯏ ꯑꯗꯒꯤ ꯐ꯭ꯔꯦꯁ ꯂꯩꯕ ꯏꯃꯥꯟꯅꯕꯤꯁꯨ ꯌꯥꯎꯋꯦ ꯑꯗꯣ ꯑꯩꯈꯣꯏꯗꯤ ꯑꯗꯨꯝ ꯁꯥꯡꯅ ꯂꯥꯛꯀꯗꯣꯏꯅꯤꯅ ꯑꯗꯨꯝ ꯀꯥꯟꯗ ꯗꯤꯄꯥꯔꯠꯃꯦꯟꯒꯤ ꯄꯨꯂꯞ ꯆꯠꯄꯅꯦꯕꯀꯣ ꯑꯗꯨꯅ ꯌꯨꯅꯤꯐ ꯐꯥꯒꯨꯝꯕꯁꯨ ꯁꯦꯠꯄꯅꯤꯅ ꯀꯩꯅꯣ ꯇꯧꯗꯕ ꯐ꯭ꯔꯦꯁꯇꯨꯗꯤ ꯂꯩꯅꯤꯡꯗ꯭ꯔꯕ ꯍꯥꯏꯗꯤ ꯑꯗꯨꯝ ꯀꯣꯏꯕ ꯆꯠꯄ ꯑꯣꯏꯕꯅꯤꯅ ꯀꯔꯝ ꯀꯥꯟꯗ ꯍꯟꯖꯟꯂꯛꯇꯣꯏꯅꯣ ꯈꯪꯗꯃꯤꯅ ꯉꯍꯥꯛ ꯂꯩꯔꯒ ꯉꯥ ꯗꯣ ꯉꯥꯒꯤ ꯃꯅꯝꯗꯣ ꯑꯗꯨꯝ ꯃꯌꯥꯝ ꯆꯠꯃꯤꯟꯅꯕꯅ ꯅꯨꯡꯉꯥꯏꯇꯦꯅ ꯐ꯭ꯔꯦꯁ ꯂꯩꯔꯛꯇꯕꯁꯨ ꯌꯥꯎꯋꯦꯕ ꯑꯗꯣ ꯏꯃꯥꯟꯅꯕꯤ ꯈꯔꯗꯤ ꯂꯩꯕꯁꯨ ꯌꯥꯎꯋꯦ ꯑꯀꯪꯕꯗꯣ ꯂꯩꯕꯁꯨ ꯌꯥꯎꯋꯦ ꯑꯗꯨꯒ ꯐ꯭ꯔꯦꯁ ꯂꯩꯕꯁꯨ ꯌꯥꯎꯋꯦꯕꯀꯣ
ꯑꯣ ꯑꯗꯨ ꯃꯐꯝ ꯀꯔꯥꯏ ꯍꯥꯏꯕ ꯃꯐꯝꯗ ꯌꯣꯟꯕ꯭ꯔꯥ
ꯀꯔꯥꯡꯗꯁꯨ ꯌꯣꯟꯕꯅꯦ ꯑꯗꯨꯝ ꯃꯅꯥꯛꯀꯤ ꯊꯥꯡꯒꯗꯁꯨ ꯌꯣꯜꯂꯦꯕꯀꯣ
ꯍꯥꯏꯗꯤ ꯂꯣꯛꯇꯥꯛ ꯀꯨꯝꯗ꯭ꯔꯤꯉꯩꯒꯤꯗꯣ ꯑꯗꯣ ꯀꯨꯝꯃꯀꯥꯟꯗ ꯃꯣꯏꯒꯤ ꯃꯌꯥꯏꯗ ꯆꯤꯡ ꯑꯃ ꯂꯩꯕꯗꯣ ꯑꯗꯨꯏ ꯀꯥꯥꯔꯥꯡꯗꯨꯗꯁꯨ ꯑꯗꯨꯝ ꯉꯥ ꯀꯩ ꯀꯩ ꯑꯗꯨꯝ ꯌꯣꯟꯕꯅꯦ ꯄꯣꯠ ꯆꯩ ꯃꯌꯥꯝ ꯌꯣꯟꯕꯅꯦ
ꯑꯣ ꯑꯣ
ꯑꯗꯒꯤꯗꯤ ꯑꯗꯨꯝ ꯀꯣꯏꯕ ꯂꯥꯛ ꯄꯥ ꯑꯉꯥꯡꯅ ꯑꯗꯨꯝ ꯄꯥꯝꯒꯗꯕ ꯁꯥꯟꯅꯄꯣꯠꯀꯨꯝꯕꯁꯨ ꯑꯗꯨꯝ ꯌꯥꯝ ꯌꯣꯟꯕꯅꯦꯕ
ꯑꯗꯨꯒꯨꯝꯕꯗꯤ ꯑꯩꯁꯨ ꯊꯦꯡꯅꯔꯦ ꯀ꯭ꯔꯤꯔ ꯆꯤꯡ ꯍꯥꯏꯕꯗꯤ ꯍꯦꯛ ꯌꯥꯎꯕ ꯃꯇꯝꯗ ꯆꯤꯡ ꯑꯃ ꯀꯥꯔꯦꯅ ꯌꯦꯅꯤꯡꯉꯥꯏꯒꯤꯀꯣ ꯚ꯭ꯌꯨ ꯄꯣꯏꯟ ꯀꯧꯕ꯭ꯔꯥ ꯄꯥꯔꯛꯀꯨꯝꯕ ꯑꯃ ꯂꯩꯅ ꯇꯤꯀꯦꯠ ꯂꯧꯕꯗꯣ
ꯑꯥ ꯑꯥ ꯑꯥ
ꯀꯔꯤ ꯀꯥꯎꯕ꯭ꯔꯥ ꯇꯤꯀꯦꯜ ꯂꯥꯎꯕ ꯃꯐꯝꯗꯣ
ꯑꯗꯨ ꯈꯪꯗꯦ ꯑꯩꯁꯨ
ꯑꯗꯣ ꯚ꯭ꯌꯨ ꯄꯣꯏꯟ ꯀꯥꯎ ꯃꯥꯜꯂꯦ ꯑꯗꯨꯗ ꯂꯣꯛꯇꯥꯛ ꯀꯤ ꯚꯤꯌꯨ ꯄꯧꯟꯠ ꯑꯗꯨꯗꯒꯤꯗꯤ ꯌꯥꯝ ꯐꯖꯕ ꯎꯗꯦꯗ
ꯑꯣ ꯑꯣ
ꯑꯗꯨ ꯅꯠꯇ꯭ꯔꯒ ꯃꯤ ꯈꯨꯟꯒꯤ ꯃꯤ ꯈꯨꯟ ꯑꯃꯒꯤ ꯆꯤꯡ ꯑꯃ ꯂꯩꯅ ꯇꯋꯥꯔ ꯂꯩꯕꯗꯣ
ꯀꯔꯝ ꯑꯥ ꯑꯥ ꯑꯥ
ꯑꯗꯨ ꯑꯗ ꯑꯗꯨꯗꯗꯤ ꯐꯖꯅ ꯎꯏꯌꯦ ꯫
ꯎꯝ
ꯑꯗꯨꯒꯤꯗꯤ ꯁꯥꯏꯠꯁꯨ ꯃꯥ ꯌꯦꯡꯕ ꯐꯪꯕ
ꯑꯣ ꯍꯣꯏ
ꯑꯁ ꯑꯃꯨꯛ ꯍꯟꯗꯛ ꯊꯥꯗꯤ ꯗꯤꯁ ꯗꯤꯁ ꯆꯍꯤꯗꯗꯤ ꯑꯗꯨꯝ ꯄ꯭ꯂꯥꯟ ꯇꯧꯒꯦ ꯑꯩꯈꯣꯏꯁꯨ ꯆꯠꯀꯦ
ꯇꯄ ꯌꯥꯏ ꯑ ꯑꯗꯨꯝ ꯍꯧꯖꯤꯛꯀꯥꯟꯗꯤ ꯌꯥꯝ ꯀꯩꯁꯨ ꯌꯥꯝ ꯍꯥꯏꯗꯤ ꯇꯝꯄꯥꯛꯇꯗꯤ ꯌꯥꯝ ꯁꯥꯡꯅ ꯆꯠꯅꯤꯡꯉꯥꯏꯗꯤ ꯂꯩꯇ꯭ꯔꯦꯅ ꯑꯗ ꯑꯗꯨꯝ ꯀꯞ ꯐꯦ ꯒꯨꯝꯕ ꯑꯗꯒꯤꯗꯤ ꯈꯪꯗꯦ ꯑꯗꯨꯝꯕ ꯅꯠꯇꯅ ꯀꯩꯁꯨ ꯌꯥꯝ ꯍꯥꯞ ꯍꯣꯏ ꯃꯌꯥꯝꯗꯤ ꯀꯩꯀꯩ ꯃꯌꯥꯝꯕꯨꯗꯤ ꯁꯥꯒꯠꯅꯔꯛꯑꯦꯀꯣ ꯫
ꯑꯩꯗꯤ ꯋꯥ ꯑꯃ ꯇꯥꯏꯅꯦ ꯑꯩꯅ ꯍꯥꯏꯅꯤꯡꯕꯗꯤ ꯀꯦꯐꯦꯒꯨꯝꯕ ꯌꯥꯝ ꯐꯕ ꯐꯕꯀꯣ ꯂꯩꯔꯁꯨ ꯑꯗꯨꯒꯨꯝꯕꯗ ꯑꯩꯗꯤ ꯏꯟꯇꯔꯦꯁ ꯂꯩꯇꯦꯕ ꯑꯗꯨꯒꯤꯗꯤ ꯐꯤꯛꯁꯟ ꯉꯥꯛꯇ ꯅꯦꯁꯁꯤꯡ ꯍꯥꯏꯔꯗꯤꯀꯣ
ꯃꯥꯅꯦ ꯑꯁꯦꯡꯕꯩꯗꯤ ꯑꯗꯨꯝ ꯂꯛ ꯁꯤꯔꯤ ꯑꯗꯩꯗꯤ ꯐꯦꯁꯟ ꯑꯗꯩ ꯇ꯭ꯔꯦꯟꯗꯤ ꯑꯣꯏꯕꯒꯨꯝꯕ ꯉꯥꯛꯇꯅꯦꯕ
ꯍꯣꯏ ꯑꯗꯨꯒꯤꯗꯤ ꯍꯥꯎꯁꯨ ꯍꯥꯎꯕ ꯅꯠꯇꯦ ꯁꯤꯡ ꯍꯥꯏꯗꯤ ꯃꯣꯏꯒꯤ ꯁꯦꯝꯕꯁꯤꯡꯗꯣ ꯌꯥꯝ ꯍꯥꯎꯕ ꯅꯠꯇꯦꯕ
ꯍꯣꯏ ꯍꯣꯏ ꯍꯣꯏ
ꯑꯗꯨ ꯀꯔꯤꯔꯥ ꯀꯣꯂꯔ ꯀꯣꯂꯔꯗ ꯂꯩꯅ ꯀꯦꯐꯦ ꯃꯆꯥ ꯃꯆꯥ ꯑꯗꯨꯗꯒꯤꯗꯤ ꯍꯥꯎꯋꯦ
ꯍꯣꯏ
ꯑꯩꯈꯣꯏꯅ ꯑꯦꯛꯁꯄꯦꯛ ꯇꯧꯕꯗ ꯐꯪꯗꯦ ꯍꯩꯕꯅꯤꯅ ꯆꯥꯎꯕꯗꯤ
ꯍꯣꯏ ꯍꯣꯏ ꯍꯣꯏ
ꯇꯤꯝꯕꯔ ꯈꯣꯏꯒꯤꯁꯨ ꯌꯥꯝ ꯍꯥꯎꯇꯦꯍꯦ
ꯍꯣꯏ ꯍꯣꯏ
ꯑꯩ ꯂꯩꯁꯤ ꯇꯤꯝꯕꯔ ꯃꯅꯥꯛꯇꯅꯦꯕ ꯑꯩꯈꯣꯏꯁꯨ
ꯑꯣꯑꯣꯑꯣ ꯍꯣ ꯍꯣ ꯇꯤꯝꯕꯔ ꯃꯅꯥꯛꯇꯔꯣ ꯑꯣ
ꯇꯤꯝꯕꯔꯗꯒꯤ ꯐꯥꯏꯚ ꯃꯤꯅꯤꯠꯀꯨꯝꯕꯗ ꯈꯛꯇꯅꯦꯕ
ꯑꯣ
ꯑꯗꯨꯐꯥꯎ ꯆꯠꯅꯤꯡꯗꯦ
ꯍꯣꯏ ꯈꯪꯗꯦ ꯑꯗꯨꯝ ꯕꯤꯖꯤꯅꯦꯁꯇ ꯑꯗꯨꯝ ꯁꯤꯒꯤ ꯀꯐꯦꯒꯨꯝꯕ ꯍꯥꯡꯕꯁꯦ ꯁꯨꯝ ꯇ꯭ꯔꯦꯟꯗꯤꯡ ꯑꯣꯏꯔꯛꯄꯗꯣ ꯑꯗꯨꯒꯤ ꯑꯗꯨꯝ ꯄꯍꯥꯡ ꯍꯥꯡꯅꯕ ꯋꯥꯟꯗ
ꯍꯣꯏ ꯍꯣꯢ ꯅꯪ ꯃꯃꯥ ꯐꯦꯠ ꯕꯥꯥꯏ ꯈꯪꯕ꯭ꯔꯥ
ꯋꯥꯠ ꯀꯩꯕ
ꯃꯝ ꯃꯃꯥ ꯐꯦꯠ ꯕꯣꯏ ꯀꯧꯕꯗꯣ ꯇꯥꯔꯝ ꯃꯃꯥ ꯐꯦꯗ ꯕꯣꯏ ꯍꯣꯏ
ꯑꯥ ꯀꯔꯝꯕꯅꯣ ꯑꯥ ꯕꯦꯀꯔꯤ ꯗꯨꯔꯣ
ꯅꯠꯇꯦ ꯕꯦꯀ꯭ꯔꯤꯗꯤ ꯅꯠꯇꯦ ꯆꯥꯛ ꯌꯦꯟꯁꯥꯡ ꯊꯣꯡꯕ
ꯑꯪ ꯀꯔꯝꯕꯅꯣ ꯈꯪꯗ꯭ꯔꯦ
ꯇꯥꯡꯈꯨꯜꯒꯤ ꯑꯣꯏꯔꯝꯕꯁꯨ ꯌꯥꯏ
ꯎꯝ
ꯑꯁ ꯌꯥꯝ ꯍꯥꯎ꯭ꯔꯅꯦ ꯃꯣꯏꯒꯤ ꯆꯥꯛ ꯏꯁꯥꯡꯗꯣ
ꯑꯥ ꯑꯣ ꯀꯦ ꯅꯣꯡꯃ ꯇ꯭ꯔꯥꯏ ꯇꯧꯕ ꯌꯥꯏꯌꯦ ꯑꯗꯨꯗꯤ
ꯎꯝ ꯕꯖꯦꯠꯁꯨ ꯐ꯭ꯔꯤꯗ ꯑꯣꯏꯌꯦꯠ ꯇꯨ ꯍꯟꯗ꯭ꯔꯦꯠ ꯑꯦ ꯊ꯭ꯔꯤ ꯍꯟꯗ꯭ꯔꯦꯠ ꯍꯣꯏ ꯐꯣꯔ ꯍꯟꯗ꯭ꯔꯦꯠ ꯌꯥꯎꯗꯦ ꯃꯣꯏꯒꯤꯗꯣ
ꯑꯣꯀꯦ ꯑꯣꯀꯦ ꯌꯥꯏꯌꯦꯀꯣ ꯑꯗꯨꯝ ꯆꯥꯔꯕꯗ ꯑꯃ
ꯇꯥꯡꯈꯨꯜꯒꯤꯗꯤ ꯃꯌꯧꯁꯗꯩ ꯅꯪꯁꯨ ꯈꯪꯂꯝꯒꯅꯤꯗ ꯃꯔꯛ ꯃꯔꯛꯇ
ꯍꯣꯏ ꯍꯣꯏ ꯍꯣꯏ
ꯃꯣꯏꯒꯤ ꯁꯤꯔꯥꯔꯈꯣꯡ ꯂꯩꯕꯤ
ꯍꯣꯏ ꯍꯣꯏ
ꯑꯩꯁꯨ ꯃꯔꯛ ꯃꯔꯛ ꯁꯤ ꯋꯥꯔ ꯈꯣꯡ ꯂꯥꯎꯔꯒ ꯆꯥꯕꯅ ꯑꯗꯨꯝ ꯍꯥꯎꯌꯦ
ꯍꯣꯏ ꯑꯩꯒꯤ ꯑꯦꯝ ꯌꯨꯗ ꯂꯩꯔꯤꯉꯩꯗꯣ ꯑꯗꯨꯗ ꯑꯩꯔꯣꯃꯦꯇꯤꯁ ꯇꯥꯡꯈꯨꯜꯅꯦꯕꯀꯣ ꯃꯥꯁꯨ ꯆꯥꯛ ꯏꯟꯁꯥꯡ ꯊꯣꯡꯕ ꯌꯥꯝ ꯍꯩꯌꯦꯕ ꯑꯗꯨꯝ ꯑꯩꯈꯣꯏꯒꯤ ꯖꯨꯅꯤꯌꯔꯅꯦꯕ
ꯑꯥ
ꯑꯗꯨꯝ ꯃꯥꯅ ꯄꯨꯔꯛꯀꯅꯦꯕ ꯑꯗꯨꯝꯁꯨ ꯊꯣꯡꯉ ꯆꯥꯏꯌꯦꯕ ꯑꯩꯈꯣꯏꯁꯨ ꯑꯗꯨꯝ
ꯁꯤꯔꯥꯔꯈꯣꯡꯗꯣ ꯑꯣꯛꯁꯥꯗ ꯍꯥꯞꯄꯗꯤ ꯑꯁ ꯌꯥꯝꯅ ꯅꯨꯡꯉꯥꯏꯕꯅꯤ
ꯃꯥꯗꯤ ꯌꯦꯟꯗꯕꯛ ꯍꯥꯞꯄꯦ ꯑꯗꯨꯝ ꯀꯩ ꯑꯗꯨꯝ ꯄꯍꯥꯞ ꯍꯥꯞꯄꯦ ꯃꯥꯗꯤ ꯑꯗꯨꯝ ꯍꯥꯎꯕꯒꯤꯀꯣ ꯑꯗꯨꯝ ꯍꯥꯞꯄꯦꯕ ꯃꯥꯗꯨ
ꯌꯦꯟ ꯐꯥꯎ ꯍꯥꯎꯕꯅꯦ
ꯍꯣꯏ ꯌꯦꯟꯗꯐꯧ ꯍꯥꯞꯄꯦꯕ ꯃꯥꯗꯤ ꯑꯗꯨꯒ ꯑꯗꯨꯝ ꯆꯥꯏꯌꯦꯕ ꯑꯈꯣꯏꯗꯣ
ꯍꯣꯏ ꯑꯩꯈꯣꯏ ꯗꯨꯀꯥꯟꯗ ꯂꯥꯎꯕ ꯁꯥ ꯁꯥꯃꯔꯣꯏ ꯑꯗꯨ ꯑꯗꯗꯣ ꯍꯥꯞꯇꯕꯤꯗꯀꯣ ꯑꯗꯨꯗ ꯈꯛꯇ ꯍꯥꯞꯂꯒ ꯃꯅꯝꯁꯨ ꯅꯨꯡꯁꯤꯌꯦ ꯃꯅꯝꯁꯨ
ꯍꯣꯏ ꯍꯣꯏ ꯎꯝ
ꯃꯣꯔꯣꯛꯁꯨ ꯁꯥꯕ ꯅꯠꯇꯦꯕ ꯑꯗꯨꯗꯣ
ꯍꯣꯏ ꯍꯣꯏ ꯃꯥꯒꯤ ꯃꯍꯥꯎ ꯑꯃ ꯊꯣꯛꯄꯗꯣ
ꯍꯣꯏ ꯑꯗꯨꯅꯦꯕ
ꯑꯗꯨꯒꯤꯅꯤ ꯑꯦ
ꯑꯁ ꯍꯧꯖꯤꯛ ꯏꯕꯥꯅꯤ ꯑꯁꯤ ꯋꯥꯔꯤ ꯉꯥꯡꯕꯖꯤ ꯆꯥꯛ ꯂꯥꯝꯕ ꯍꯧꯈ꯭ꯔꯦꯗ
ꯍꯣꯏ
ꯑꯁ ꯑꯩꯒꯤ ꯃꯇꯝꯁꯦ ꯑꯩ ꯆꯥꯛ ꯆꯥꯕ ꯃꯇꯝꯁꯦ ꯍꯥꯏꯕ ꯉꯝꯗꯦ ꯐꯖꯅ ꯆꯠꯊꯣꯛꯇꯦ ꯑꯩ ꯏꯊꯟꯗ ꯂꯩꯕꯒꯤꯀꯣ
ꯍꯣꯏ ꯑꯗꯣ ꯏꯊꯟ ꯂꯩꯕꯁꯦ ꯑꯗꯨꯃꯥꯏꯅ ꯇꯧꯕꯅꯦ
ꯑꯩꯅ ꯊꯣꯡꯗ꯭ꯔꯗꯤ ꯆꯥꯕ ꯐꯪꯗꯦ
ꯍꯣꯏ ꯍꯣꯏ ꯏꯊꯟꯅ ꯂꯩꯕ ꯆꯥꯏ ꯑꯗꯨꯝ ꯆꯥꯛ ꯈꯔ ꯆꯥꯅꯤꯡꯗꯕ ꯅꯨꯃꯤꯠꯇꯅ ꯍꯦꯛ ꯊꯣꯡꯗꯕꯒꯨꯝꯕ ꯍꯦꯛꯇ ꯇꯧꯕꯅꯦꯕ
ꯍꯣꯏ ꯆꯥꯅꯤꯡꯉꯗꯤ ꯑꯁ ꯁꯠ ꯁꯠ ꯊꯣꯡꯉꯒ ꯆꯥꯕꯅꯦ ꯆꯥꯅꯤꯡꯗ꯭ꯔꯗꯤ ꯄꯨꯟ ꯀꯔꯤꯁꯨ ꯆꯥ
ꯂꯣꯏ ꯍꯦꯛꯇ ꯁꯣꯡꯖꯤꯟꯕꯗꯣ ꯏꯊꯟꯗ ꯂꯩꯕꯅꯤꯅ ꯇꯧꯕꯅꯦꯕ
ꯎꯝ ꯉꯔꯥꯡꯒꯍꯥꯟ ꯅꯍꯥꯟ ꯑꯩ ꯚꯤ ꯚꯤꯁꯥꯜ ꯆꯠꯂꯒ ꯑꯁ ꯚꯤꯁꯥꯜꯁꯨ ꯄꯣꯠ ꯐꯕ ꯂꯥꯛꯇꯦꯗ
ꯍꯣꯏ ꯀꯩꯁꯨ ꯑꯗꯨꯝ ꯍꯥꯏꯗꯤ ꯐꯗꯕꯅꯦꯕ ꯃꯥꯗꯣ ꯑꯗꯨꯝ ꯄꯣꯠꯇꯣ ꯀꯩꯅꯣ ꯇꯧꯕ ꯍꯥꯏꯗꯤ ꯃꯃꯟꯗꯨꯕꯨꯗꯤ ꯑꯦꯐꯣꯔꯗꯦꯕꯜ ꯑꯣꯏꯗꯅ ꯑꯗꯨꯒ ꯌꯥꯝ ꯀꯟꯅ ꯐꯕ ꯑꯣꯏ ꯗꯕꯅꯦ ꯃꯥꯒꯤꯕꯨ ꯍꯣꯝꯃꯦꯗ ꯀꯩ ꯍꯥꯏꯗꯣꯏꯅꯣ ꯑꯗꯨꯝ ꯈꯪꯗꯦ ꯍꯣꯝ ꯑꯦꯄ꯭ꯂꯥꯏꯌꯦꯟꯁꯦꯁꯀꯨꯝꯕ ꯑꯗꯒꯤꯗꯤ